ꯇꯥꯕꯤꯔꯔꯕꯣ ꯇꯌꯦ
ꯅꯨꯡꯉꯥꯏꯔꯤꯕ
ꯅꯨꯡꯉꯥꯏꯔꯤꯌꯦ ꯅꯪꯗꯤ ꯀꯩꯗꯧꯔꯤꯒꯦ
ꯏꯔꯨꯕ ꯂꯣꯏꯔꯦ
ꯑꯁ ꯊꯦꯡꯉꯤꯅꯦ
ꯆꯥꯛ ꯆꯥꯗ꯭ꯔꯤꯌꯦ
ꯑꯁ ꯍꯧꯖꯤꯛ ꯏꯪꯗ꯭ꯔꯣ ꯅꯣꯏ ꯏꯔꯨꯕ
ꯏꯪꯕꯅꯦꯈꯣꯏ ꯍꯥ
ꯏꯔꯣꯕꯗꯣ ꯏꯪꯗ꯭ꯔꯣ
ꯍꯤꯡꯦꯖ
ꯑꯦ ꯑꯩꯗꯤ ꯏꯪꯉꯦ ꯁꯤꯁꯦ ꯈꯔ
ꯀꯔꯤ ꯀꯔꯤ ꯊꯣꯡꯕꯤꯒꯦ ꯍꯥꯏꯕꯅꯣ
ꯀꯩ ꯍꯥꯏꯕ
ꯍꯌꯦꯡꯁꯦ
ꯎꯝ
ꯀꯩ ꯃꯊꯦꯜ ꯊꯣꯡꯕꯤꯒꯦ ꯍꯥꯏꯕꯅꯣꯕ
ꯀꯩ ꯆꯥꯅꯤꯡꯕꯅꯣ
ꯑꯣꯛꯁꯥ
ꯀꯩ ꯆꯥꯅꯤꯡꯉꯤꯅꯣ ꯅꯪ
ꯑꯣꯛꯁꯥ ꯑꯣꯛꯁꯥ ꯑꯣꯛꯁꯥ
ꯑꯣꯛꯁꯥꯗꯤ ꯂꯩꯇ꯭ꯔꯦ
ꯁꯥꯗꯤ ꯂꯩꯇ꯭ꯔꯦ
ꯑꯀꯪꯕꯗꯤ ꯂꯩ
ꯉꯥꯕꯨꯗꯤ ꯉꯥꯁꯨ ꯆꯥꯅꯤꯡꯉꯦ
ꯑꯁ
ꯌꯦꯟ ꯊꯣꯡꯕꯗꯣ ꯃꯅꯨꯡꯁꯥꯗꯣ ꯍꯥꯞꯄꯨꯀꯣ ꯅꯨꯡꯁꯥꯁꯨ
ꯀꯅꯥ ꯌꯦꯟ ꯊꯣꯡꯒꯅꯤ ꯍꯥꯏꯕ꯭ꯔꯣ ꯑꯦ ꯍꯪꯉꯣꯏ ꯊꯣꯡꯕꯤꯒꯦ ꯍꯥꯏꯔꯒ ꯌꯦꯟ ꯆꯠꯈ꯭ꯔꯦ
ꯑꯁ ꯑꯗꯨ ꯍꯪꯉꯣꯏ ꯑ-ꯑꯀꯪꯕꯗꯤ ꯇꯜꯂꯦꯕ
ꯑꯀꯪꯕ ꯅꯠꯇꯦ
ꯑꯅꯥꯕꯔꯣ
ꯍꯣꯏ ꯑꯗꯣ ꯈ꯭ꯔꯗꯤ ꯂꯩ ꯍꯣꯏ ꯍꯣꯏ ꯍꯣꯏ ꯍꯌꯦꯡ ꯌꯥꯔꯗꯤ ꯌꯦꯟꯁꯥꯁꯨ ꯌꯥꯔꯗꯤ ꯊꯣꯡ
ꯍꯧꯔꯣ ꯁꯤꯡꯖꯨꯁꯨ ꯁꯤꯡꯖꯨꯁꯨ ꯀꯣ
ꯁꯤꯡꯖꯨꯗꯤ ꯑꯩꯈꯣꯏ ꯂꯥꯛꯑꯒ ꯁꯦꯝꯒꯗꯕꯅꯦ ꯀꯩꯅꯣ
ꯊꯦꯡꯅꯤꯌꯦ
ꯑꯗꯨꯗꯤ ꯍꯥꯎꯔꯣꯏ ꯑꯁꯦꯡꯕ ꯊꯦꯡ ꯑꯩꯈꯣꯏ ꯍꯦꯛ ꯁꯦꯝꯂꯒ ꯆꯥꯕꯅ ꯍꯥꯎꯕꯅꯦ
ꯃꯥꯅꯦ ꯆꯨꯝꯃꯦ ꯑꯗꯨꯕꯨꯗꯤ ꯍꯥꯟꯅ ꯂꯩꯕꯤꯕꯗꯤ ꯌꯥꯏꯅ ꯑꯗꯨꯒ ꯀꯥꯡꯁꯣꯏꯁꯨ ꯀꯣ
ꯑꯥ
ꯑꯗꯨꯁꯨ ꯍꯋꯥꯏꯖꯥꯔꯒꯤ ꯀꯩꯅꯣ ꯍꯋꯥꯏꯖꯥꯔꯒꯤ ꯑꯁ ꯀꯩ ꯍꯥꯏꯁꯤꯔꯥ ꯃꯍꯤ ꯊꯣꯡꯕꯗꯣ
ꯈꯪꯗꯦ
ꯀꯥꯡꯁꯣꯏ ꯀꯥꯡꯁꯣꯏ ꯁꯥꯡ ꯀꯪꯁꯣꯏ ꯊꯥꯛꯅꯕ ꯍꯋꯥꯏꯊꯔꯥꯛ ꯈꯟꯗꯔꯤꯗ
ꯑꯗꯨ ꯀꯩꯗꯧꯋꯦ ꯍꯥꯏꯕꯅꯣ ꯀꯥꯡꯁꯣꯏꯗꯣ
ꯑꯗꯨꯁꯨ ꯀꯩꯅꯣ ꯇꯧ ꯍꯥꯏꯕ
ꯍꯣꯏꯅꯦ ꯍꯣꯏꯅꯦ ꯇꯧꯒꯅꯦ ꯇꯧꯒꯤꯅꯦ
ꯏꯁꯐ
ꯀꯥꯡꯁꯣꯏꯗꯤ ꯇꯥꯒꯅꯤ ꯀꯩꯅꯣ ꯀꯥꯡꯁꯣꯏ ꯇꯥꯗ꯭ꯔꯗꯤ ꯆꯥꯛ ꯆꯥꯕ ꯍꯩꯇꯦ ꯑꯩꯈꯣꯏ ꯏꯃꯥ ꯍꯣꯏ
ꯍꯝ
ꯅꯣꯏꯗꯤ ꯀꯔꯤ ꯆꯥꯡ ꯊꯣꯡꯉꯦ
ꯀꯥꯡꯪꯁꯣꯏ ꯈꯥꯃꯦꯟ ꯑꯁꯤꯟꯕ ꯂꯣꯏꯔꯣ
ꯎꯝ ꯐꯥꯎꯅꯦ
ꯅꯪꯗꯤ
ꯉꯁꯤꯁꯦ ꯕꯨ꯭ꯔꯤꯟꯖꯜ ꯇꯥꯏ
ꯀꯩ ꯍꯥꯏꯕꯥ
ꯕ꯭ꯔꯤꯟꯖꯥꯜ ꯕ꯭ꯔꯤꯟꯖꯥꯜ
ꯑꯣ ꯑꯣ ꯈꯥꯃꯦꯟ
ꯍꯣꯏ ꯍꯣꯏ ꯈꯥꯃꯦꯟ ꯇꯥꯏꯞꯇꯣ ꯎꯝ ꯍ ꯍꯣ ꯅꯪ ꯉꯁꯤ ꯊꯕꯛ ꯆꯠꯄ꯭ꯔꯣ
ꯍꯌꯦꯡꯗꯤ ꯀꯩꯅꯣ ꯄꯨꯡꯖꯥꯗꯣ
ꯎꯝ
ꯑꯅꯤ ꯀꯩꯅꯣ ꯑꯣꯏꯕꯒꯤ ꯍꯥꯏꯁꯤꯔꯥ ꯁꯨꯕꯒꯤ ꯍꯥꯏꯁꯤꯔꯥ ꯁꯨꯇꯤꯅꯦ
ꯑꯣ
ꯅꯣꯏꯗꯤ ꯂꯩꯇ꯭ꯔꯕꯣ ꯁꯨꯇꯤ ꯂꯩꯇ꯭ꯔꯕꯣ ꯂꯩꯇꯦ
ꯎꯝ
ꯏꯁ ꯅꯨꯡꯉꯥꯏꯇꯦꯗ
ꯍꯣꯏ
ꯎꯚꯥꯏ ꯂꯩꯇꯦ ꯑꯗꯨꯕꯨꯗꯤ ꯅꯪ ꯊꯕ ꯄꯨꯡ ꯀꯌꯥꯗꯅꯣ ꯑꯣ ꯑꯣ ꯃꯣꯔꯅꯤꯡ ꯀꯣ
ꯍꯣꯏ
ꯏ
ꯎꯝ ꯌꯥꯏ ꯌꯥꯏ ꯌꯥꯅꯤ
ꯌꯥꯅꯤ ꯌꯥꯅꯤ
ꯅ ꯆꯤ ꯊꯄꯛ ꯆ ꯇ ꯑꯣ
ꯑꯃ ꯑꯃꯗ ꯆꯠꯄꯅꯦ ꯑꯃꯗꯒꯤ ꯀꯩꯅꯣꯥꯎ ꯇꯔꯨꯛ ꯍ
ꯎꯝ ꯃꯤꯗꯤ ꯌꯥꯝꯂꯅꯤꯀꯣ
ꯌꯥꯝꯃꯦ ꯍꯣꯏ ꯉꯁꯤꯁꯦ ꯏꯁꯇꯨꯗꯦꯟ ꯃꯌꯥꯝꯁꯨ ꯂꯥꯛꯄꯀꯣ
ꯎꯝ ꯑꯣ ꯑꯣ
ꯉꯁꯤꯗꯤ ꯃꯤ ꯌꯥꯝꯅꯁꯨ ꯑꯗꯨꯝ ꯅꯨꯡꯉꯥꯏꯗ
ꯎꯝ ꯎꯝ ꯅꯨꯡꯉꯥꯏꯔꯝꯅꯤ ꯍꯣꯏ
ꯅꯨꯡꯉꯥꯏꯌꯦ
ꯑꯗꯣ ꯅꯣꯏ ꯉꯁꯤꯗꯤ ꯕꯣꯔ ꯌꯦꯡꯒꯦꯔꯣ
ꯄꯨꯡ ꯀꯌꯥꯗꯤ ꯂꯩꯒꯦ
ꯕꯣꯔꯣ ꯃꯈꯥꯏ ꯍꯥꯏꯕꯅꯦ
ꯐ꯭ꯔꯥꯟꯁ ꯅꯠꯇ ꯅꯠꯇꯦ ꯀꯔꯤ ꯀꯔꯤꯅꯣ
ꯁ꯭ꯄꯦꯟꯒ ꯕꯦꯜꯖꯤꯌꯝ ꯅꯪꯗꯤ ꯀꯅꯥꯗ ꯁꯞꯄꯣꯔꯠ ꯇꯧꯋꯦ
ꯈꯪꯗꯦꯀꯣ ꯑꯩ ꯏꯁꯄꯦꯟ ꯇꯧꯔꯒꯦ
ꯑꯣ ꯕꯦꯜꯖꯤꯌꯝꯁꯨ ꯍꯩꯗꯤ ꯍꯩꯏ ꯍꯥꯏꯕꯅꯤꯉꯣ
ꯍꯩꯌꯦ ꯍꯥꯏꯕꯅꯦ
ꯍꯣꯏ ꯏꯜꯂꯤꯡꯉꯦ ꯍꯥꯏꯕ ꯕꯦꯜꯖꯤꯌꯝꯁꯦ ꯑꯩꯅ ꯈꯪꯗꯦ ꯅꯨꯄꯥꯁꯤꯡꯅ ꯍꯥꯏꯔꯛꯄꯅꯦ
ꯁꯤ ꯌꯦꯡꯉꯗꯦ ꯑꯍꯥꯟꯕ ꯑꯣꯏꯔꯝꯒꯅꯤ ꯑꯩ ꯁ꯭ꯄꯦꯟꯒ ꯕꯦꯜꯖꯤꯌꯝ ꯃꯣꯏꯒꯤ ꯀꯩꯅꯣ ꯌꯦꯡꯕꯗꯣ
ꯑꯝ ꯍꯥꯏꯩꯑꯦ ꯍꯥꯏꯩꯌꯦꯦ ꯃꯣꯏꯁꯤꯡꯁꯦ ꯑꯅꯤꯃꯛ ꯍꯥꯏꯕ ꯄꯥꯔꯇꯤꯅꯦ
ꯀꯍꯕ
ꯑꯅꯤꯃꯛ ꯍꯩꯕ ꯄꯥꯔꯇꯤꯅꯦꯕ
ꯍꯣꯏ
ꯌꯦꯡꯗꯤ ꯌꯦꯡꯅꯤꯡꯉꯦꯗ ꯑꯩꯗꯤ ꯉꯝꯃꯣꯏ ꯍꯧꯒꯠꯄ
ꯑꯥ ꯑꯩ ꯁꯨꯔꯒꯦ ꯅꯪ ꯀꯃꯥꯏꯅ ꯑꯄꯥꯗ ꯍꯨꯕ꯭ꯔꯥ ꯏꯜꯂꯤꯟꯗꯣ ꯈꯪꯕ꯭ꯔꯥ ꯍꯥ
ꯅꯪꯒꯤ ꯍꯨꯏꯗꯣ ꯀꯩ ꯇꯧꯏꯦ ꯍꯥꯏꯕꯅꯣ
ꯀꯩꯁꯨ ꯇꯧꯗꯦ
ꯑꯣ ꯍꯤꯡꯗꯤ ꯍꯤꯡꯉꯤꯀꯣ
ꯏꯡꯉꯦ ꯍꯣꯏ ꯆꯥꯛ ꯌꯥꯝ ꯆꯥꯈ꯭ꯔꯦ ꯃꯕꯨꯛꯁꯦ ꯐꯖꯔꯦ
ꯑꯣ ꯍꯩꯅ ꯑꯗꯨꯗꯤ
ꯑꯩꯁꯨ ꯒꯣꯜꯗꯟ ꯗ꯭ꯨꯕꯔ ꯌꯣꯛꯁꯤꯔꯥ ꯈꯜꯂꯤ
ꯄꯥꯝꯃꯦ ꯑꯩꯁꯨ ꯍꯣꯏ ꯑꯉꯥꯡ ꯑꯣꯏꯔꯤꯀꯥꯟꯗ ꯃꯣꯏꯁꯦ ꯌꯥꯝ ꯅꯨꯡꯁꯤꯌꯦꯕ
ꯑꯗꯣ ꯍꯣꯏ ꯏꯃꯥ ꯑꯩꯒꯤ ꯏꯆꯦꯒꯤ ꯅꯨꯄꯥꯗꯣ ꯃꯃꯥꯟꯅꯕ ꯒꯣꯜꯗꯟꯇ꯭ꯕꯔ ꯂꯩ ꯍꯥꯏꯕ ꯑꯗꯣ ꯃꯆꯥ ꯌꯥꯝꯅ ꯄꯣꯛꯂꯛꯑꯗꯤ ꯐ꯭ꯔꯤꯒꯤ ꯄꯤꯒꯦ ꯍꯥꯏꯕꯅꯦ
ꯁꯨꯕ
ꯃꯣꯏ ꯃꯣꯏ ꯃꯊꯟꯗ ꯌꯣꯛꯄ ꯉꯝꯗ꯭ꯔꯦ ꯍꯥꯏꯌꯦꯕ ꯑꯗꯨꯒꯤ ꯃꯤ ꯃꯆꯥꯗꯣ ꯌꯥꯝꯅ ꯄꯣꯛꯈꯂꯛꯑꯗꯤ ꯐ꯭ꯔꯤꯗ ꯄꯤꯒꯦꯅ ꯍꯥꯏ
ꯑ ꯑꯩꯒꯤꯁꯨ ꯑꯩꯗꯤ ꯑꯩꯁꯨ ꯄꯥꯝꯃꯦ ꯑꯃ ꯂꯤꯁꯤꯡ ꯑꯃꯕꯨꯗꯤ ꯄꯤꯒꯦ ꯂꯤꯁꯤꯡ ꯑꯃ ꯄꯤꯒꯦ
ꯑꯩ ꯀꯩꯅꯣ ꯍꯥꯏꯒꯦ ꯎ ꯃꯆꯥꯗꯨꯒꯣ ꯌꯥꯝꯃꯗꯤꯀꯣ ꯍꯣꯏ ꯌꯥꯗꯤ ꯌꯥꯏꯅꯤ ꯑꯗꯣ ꯎꯝ ꯍꯥꯏ ꯍꯥꯏꯕꯤꯔꯛꯀꯦ ꯆꯆꯥꯗꯣ ꯄꯣꯛꯇ꯭ꯔꯤ ꯍꯥꯏꯕ ꯑꯗꯣ ꯑꯩ ꯑꯩꯅꯁꯨ ꯑꯩꯒꯤ ꯏꯆꯦꯒꯤ ꯃꯥꯒꯤ ꯅꯨꯄꯥꯗ ꯍꯥꯏꯕꯅꯦ
ꯄꯣꯛꯇ꯭ꯔꯤꯉꯩꯗ ꯑꯩꯈꯣꯏꯅ ꯑꯗꯨꯝ ꯍꯥꯏꯕꯗꯣ ꯐꯠꯇꯦ ꯍꯥꯏꯕꯅꯦ
ꯍꯥꯥ
ꯐꯠꯇꯦ ꯍꯥꯏꯕꯅꯦꯕ ꯄꯣꯛꯇ꯭ꯔꯤꯉꯩꯗ ꯍꯥꯏꯗꯤ
ꯑꯣ ꯑꯣꯀꯦ ꯑꯣꯀꯦ ꯑꯗꯣ ꯎ ꯑꯣ ꯃꯥꯒꯤ ꯃꯄꯨꯅ ꯍꯥꯏꯕꯅꯤꯗ ꯂꯧ ꯎ ꯑꯗꯨꯝ ꯀꯩꯅꯣ ꯇꯧꯔꯗꯤ ꯇꯧꯋꯣꯅꯀꯣ ꯃꯄꯨꯅ ꯍꯥꯏꯕ ꯃꯥꯜꯂꯦ
ꯍꯥ
ꯑꯗꯨꯒꯤ ꯍꯥꯏ ꯍꯥꯏ ꯍꯥꯏꯔꯛꯄꯅꯤꯗ ꯑꯩꯉꯣꯟꯗꯁꯨ ꯑꯩꯁꯨ ꯑꯃꯗꯤ ꯌꯣꯛꯅꯤꯡꯕ ꯒꯣꯜꯗꯟꯇ꯭ꯔꯤꯚꯔꯗꯨ ꯀꯣ
ꯍꯣꯏ ꯍꯣꯏ
ꯑꯗꯨꯒꯤ
ꯍꯨꯏ ꯂꯩꯩꯗꯦꯀꯣ
ꯍꯥꯥ
ꯍꯨꯏ ꯂꯩꯇꯦꯀꯣ꯫
ꯂꯩꯇꯦ ꯅꯍꯥꯟ ꯅꯍꯥꯟꯗꯤ ꯑꯩꯈꯣꯏꯁꯨ ꯌꯣꯈ꯭ꯔꯝꯕꯅꯦ ꯑꯁ ꯁꯣꯏꯗꯒꯤꯀꯣ ꯊꯝꯃꯣꯏ ꯌꯥꯝ ꯀꯥꯏꯈ꯭ꯔꯕ ꯏꯃꯥꯒ ꯑꯩꯈꯣꯏꯁꯦ ꯏꯃꯥꯁꯨ ꯍꯨꯏ ꯌꯥꯝ ꯄꯥꯝꯃꯦꯕ ꯑꯗꯨꯗ ꯍꯨꯏꯗꯣ ꯑꯗꯨꯝ ꯁꯤꯕꯒꯨꯝꯕ ꯃꯤꯅ ꯍꯨꯔꯥꯟꯕꯒꯨꯝꯕ ꯑꯗꯨꯝ ꯇꯧꯕ ꯀꯥꯟꯗꯗꯤ ꯏꯃꯥꯅ ꯑꯗꯨꯝ ꯀꯞꯄꯗꯣꯀꯣ
ꯍꯣꯏ ꯍꯣꯏ
ꯀꯥꯞꯄ꯭ꯔꯒ ꯑꯗꯨꯝ ꯃꯥꯁꯦ ꯊꯝꯃꯣꯏ ꯀꯥꯏꯕꯗꯒꯤꯗꯤ ꯑꯁ ꯀꯩ ꯑꯗꯨꯝ ꯃꯥꯗꯣ ꯇꯟꯈ꯭ꯔꯕꯗꯣ ꯑꯃꯨꯛꯀ ꯇꯧꯅꯤꯡꯗ꯭ꯔꯕꯗꯣ ꯅꯨꯡꯁꯤꯗꯕꯒꯤ ꯅꯠꯇꯕ ꯑꯗꯨꯕꯨ ꯀꯩꯅꯣ ꯇꯧꯈ꯭ꯔꯕꯗꯣ ꯑꯗꯨꯗꯤ ꯑꯩꯈꯣꯏ ꯍꯨꯏ ꯌꯥꯝ ꯌꯣꯛꯄꯅꯦ
ꯑꯩꯈꯣꯏꯁꯨ ꯂꯩꯑ ꯑꯅꯤ
ꯎꯝ ꯑꯩꯈꯣꯏꯗꯤ ꯍꯨꯏ ꯃꯔꯤ ꯃꯉꯥ ꯇꯔꯨꯛ ꯑꯗꯨꯝ ꯌꯣꯛꯂꯣꯛꯑꯦꯕ
ꯍꯣꯏ
ꯑꯗꯨꯒ ꯑꯗꯨꯝ ꯂꯣꯏꯅꯃꯛ ꯎꯝ ꯀꯔꯤ ꯍꯥꯏꯁꯤꯔꯥ ꯑꯁꯤꯔꯣꯝꯗꯗꯤ ꯈꯪꯗꯦ ꯀꯅꯥ ꯀꯅꯥꯅꯅꯣ꯫ ꯁꯒꯣꯜ ꯊꯧ ꯑꯥ ꯊꯧ ꯁꯒꯣꯜ ꯇꯣꯡꯕ ꯃꯤꯁꯤꯡꯅ ꯑꯗꯨꯝ ꯃꯣꯏꯗꯣ ꯑꯗꯨꯝ ꯂꯧꯕꯗꯣ
ꯍꯣꯏ
ꯇꯧꯕ ꯑꯗꯨꯗꯒꯤꯗꯤ ꯑꯗꯨꯝ ꯎ ꯃꯥꯁꯦ ꯑꯁ ꯈꯪꯗꯦ ꯑꯗꯨꯝ ꯃꯥꯡꯗꯗꯤ ꯑꯗꯨꯝ ꯅꯨꯡꯉꯥꯏꯇ꯭ꯔꯦ ꯀꯞꯄꯦ ꯑꯗꯨꯝ ꯇꯧꯋꯦ ꯑꯗꯨꯗꯒꯤꯗꯤ ꯑꯁ ꯌꯥꯔꯦ ꯎꯝ ꯃꯤ ꯃꯤꯗ ꯐꯥꯎ ꯅꯨꯡꯁꯤꯕ ꯉꯝꯗ꯭ꯔꯤꯐꯥꯎꯗ ꯍꯨꯏꯗꯨꯕꯨ ꯀꯌꯥꯃꯨꯛ ꯃꯥꯗꯣ ꯑꯗꯨꯃꯥꯏꯅ ꯈꯜꯂꯒꯀꯣ
ꯍꯣꯏ
ꯑꯗꯨꯝ ꯎ ꯀꯩꯅꯣ ꯌꯣꯛꯇꯕꯅꯤ ꯅꯨꯡꯗꯤ ꯅꯨꯡꯁꯤꯌꯦ ꯌꯥꯝ ꯅꯨꯡꯁꯤꯌꯦ ꯍꯨꯏꯁꯦ꯫
ꯍꯣꯏ ꯍꯣꯏ ꯍꯣꯏ
ꯍꯧꯗꯣꯡ ꯍꯧꯗꯣꯡꯗꯤ ꯑꯩꯗꯤ ꯌꯥꯝ ꯄꯥꯝꯗꯦ ꯍꯧꯗꯣꯡ ꯑꯣꯏꯅ ꯍꯨꯏ ꯅꯨꯡꯁꯤꯑꯕ꯫
ꯃꯥꯅꯦ ꯃꯥꯅꯦ ꯑꯩꯗꯤ ꯍꯧꯗꯣꯡ ꯄꯥꯝꯗꯦ꯫
ꯑꯩꯁꯨ ꯍꯧꯗꯣꯡ ꯄꯥꯝꯗꯦ꯫
ꯄꯥꯝꯗꯦ ꯑꯩ ꯍꯩꯅꯗꯦ ꯍꯧꯗꯣꯡꯁꯦ꯫
ꯍꯩꯅꯗꯦ ꯑꯩꯁꯨ ꯍꯩꯅꯗꯦꯁꯦꯡꯕ ꯍꯨꯏꯗꯤ ꯌꯥꯝꯅ ꯂꯣꯌꯦꯜ ꯑꯣꯏꯕꯅꯦꯕ꯫
ꯃꯥꯅꯦ ꯃꯥꯁꯦ ꯁꯛꯁꯨ ꯌꯥꯝ ꯅꯨꯡꯁꯤꯕꯅꯦ꯫
ꯑꯩꯈꯣꯏꯒꯤ ꯑꯩꯈꯣꯏꯒꯤ ꯁꯛ ꯀꯩꯀꯥꯁꯨ ꯈꯪꯉꯦ ꯑꯩꯈꯣꯏ ꯑꯋꯥꯕꯗꯣ ꯀꯩꯀꯥꯁꯨ ꯈꯪꯕꯅꯤ ꯃꯣꯏꯗꯤ ꯐꯦꯠ ꯐꯨ ꯑꯦꯅꯤꯃꯜꯅꯦ ꯍꯥꯏꯔꯤꯗꯣ ꯆꯨꯝꯕꯅꯦ ꯑꯗꯨꯗꯣ
ꯃꯥꯅꯦ ꯃꯥꯅꯦ
ꯑꯩꯈꯣꯏꯅ ꯀꯩꯅꯣ ꯆꯩꯗꯤ ꯃꯣꯏ ꯑꯗꯨꯝ ꯈꯪꯉꯦꯕ ꯑꯗꯨ ꯌꯥꯗꯦ ꯑꯗꯨꯝ ꯌꯥꯏ ꯍꯥꯏꯕꯗꯣ
ꯍꯣꯏ ꯊꯝꯃꯣꯏ ꯅꯨꯡꯉꯥꯏꯇꯕ ꯀꯩꯀꯥ ꯀꯣꯛꯄ ꯀꯥꯟꯗ ꯍꯨꯏꯁꯦ ꯌꯥꯝꯅ ꯀꯥꯟꯅꯕ ꯌꯦꯡꯉꯣ
ꯍꯣꯏ
ꯑꯩꯒꯤꯗꯤ ꯑꯗꯨꯝ ꯇꯧꯋꯦ꯫ ꯅꯣꯏꯗꯤ ꯄꯨꯡ ꯀꯌꯥꯗ ꯆꯛꯆꯥꯒꯦ ꯍꯥꯏꯕ꯭ꯔꯣ꯫
ꯍꯌꯦꯡꯉꯣ
ꯅꯠꯇꯦ ꯄꯨꯡ ꯍꯧꯖꯤꯛꯁꯦ ꯄꯨꯡ ꯀꯌꯥꯗ ꯆꯥꯛ ꯆꯥꯒꯦ ꯍꯥꯏꯕ꯭ꯔꯣ
ꯈꯪꯗꯦ ꯏꯃꯥꯟꯗꯤ ꯀꯥꯡꯪꯉꯧ ꯇꯧꯔꯒ ꯂꯩꯌꯦꯦ
ꯎꯝ ꯀꯩꯀꯉꯕꯨꯅ
ꯑꯂꯨꯒ ꯈꯥꯃꯦꯟ
ꯑꯦ
ꯁꯦꯁ ꯂꯩꯩꯇ
ꯍꯌꯦꯡꯗꯤ ꯄꯨꯡ ꯀꯌꯥꯗ ꯂꯥꯛꯀꯅꯤ ꯍꯥꯏꯕꯅꯣꯏ ꯅꯪ ꯍꯌꯦꯡ ꯄꯨꯡ ꯀꯌꯥꯗ ꯂꯥꯛꯀꯦ ꯍꯥꯏꯕ꯭ꯔꯣ꯫
ꯍꯌꯦꯡ ꯕꯁ ꯂꯥꯄ ꯃꯇꯝꯗꯣ ꯑꯗꯨꯝ ꯂꯥꯛꯀꯦ
ꯍꯣꯏ ꯍꯣꯏ ꯅꯪ ꯅꯣꯏ ꯕꯁꯇꯗꯤ ꯐꯥꯎꯅꯩꯀꯣ꯫
ꯍꯣꯏ ꯐꯥꯎꯅꯩ꯫
ꯎꯝ ꯎꯝ ꯑꯗꯨꯔꯣꯝꯗ ꯂꯥꯛꯀꯦ ꯍꯥꯏꯕ꯭ꯔꯥ ꯑꯣ ꯑꯣ ꯑꯣ ꯄꯨꯡ ꯀꯌꯥꯋꯥꯏꯗ ꯂꯥꯛꯀꯦ ꯍꯥꯏꯕ꯭ꯔꯥ꯫
ꯈꯪꯗꯦ ꯄꯨꯡꯕꯨꯗꯤ ꯍꯪꯗꯦ ꯑꯩ꯫
ꯑꯣ ꯅꯣꯏ ꯍꯌꯦꯡꯁ ꯐꯅꯦꯛ ꯍꯥꯞꯄꯣꯏꯅ ꯇꯥꯕ꯭ꯔꯥ
ꯇꯥꯕ꯭ꯔ ꯍꯣꯏ
ꯐꯅꯦꯛ ꯍꯥꯞꯄ ꯑꯣꯏꯅ
ꯀꯩ ꯍꯥꯏꯕꯅꯣ
ꯍꯌꯦꯡꯗꯤ ꯐꯅꯦꯛ ꯍꯥꯞꯀꯦꯔꯣ
ꯍꯥꯞꯄꯣꯏꯗ ꯐꯣꯔꯃꯂꯥ ꯁꯦꯠꯂꯒ ꯂꯥꯛꯇꯣꯏꯅꯦ ꯀꯣ
ꯑꯗꯣ ꯑꯗꯨ ꯅꯨꯃꯤꯠꯇꯨꯗꯤ ꯅꯣꯡꯃꯥꯏꯖꯤꯡꯗꯨꯗꯤ
ꯅꯣꯡꯃꯥꯏꯖꯤꯡꯗꯨꯗꯤ ꯐꯅꯦꯛ ꯁꯦꯂꯅꯤ